ꯇꯥꯕ꯭ꯔꯣ ꯏꯃꯥꯟꯅꯕꯤ
ꯏꯃ ꯅꯕꯤꯒ ꯀꯃꯂꯤꯦꯟꯖꯤꯒ
ꯑꯩ ꯑꯗꯨꯝ ꯂꯩꯔꯤꯌꯦ ꯅꯪꯗꯤ
ꯑꯩꯁꯨ ꯑꯗꯨꯝ ꯂꯩꯔꯤ ꯂꯩꯇꯕꯗꯤ ꯌꯥꯗꯕꯅꯤꯅꯥ
ꯀꯩꯁꯨ ꯊꯣꯏꯗꯣꯛꯄ ꯇꯧꯗꯦ ꯏꯃꯥꯟꯅꯕꯤ ꯑꯃꯒꯤ ꯃꯅꯥꯛꯇ ꯆꯠꯀꯦꯅ ꯊꯣꯛꯂꯛꯏ
ꯅꯪꯗꯤ ꯀꯩꯗꯧꯔꯝꯃꯤꯅꯣ
ꯑꯩꯁꯨ ꯁꯨꯝ ꯐꯝꯃꯝꯃꯤꯅꯦ ꯅꯪ ꯆꯥꯛ ꯏꯁꯤꯡꯗꯤ ꯆꯥꯔꯕꯣ
ꯆꯥꯛ ꯏꯁꯤꯡ ꯆꯥꯗꯦ
ꯑꯣ ꯃꯁꯤꯗꯤ ꯌꯥꯝ ꯊꯦꯡꯉꯤꯅ ꯀꯩꯒꯤꯅꯣ
ꯑ ꯅꯣꯏꯗꯤ ꯆꯥꯔꯕꯣ
ꯑꯩꯈꯣꯏꯗꯤ ꯆꯥꯔꯦ ꯆꯥꯛ ꯇꯣꯛꯑꯦ ꯀꯣꯟ ꯍꯦꯟꯇꯣꯛꯎꯔꯦ ꯑꯗꯨꯒ ꯐꯪꯉꯝꯅꯤ
ꯑꯣ ꯀꯩ ꯃꯊꯦꯜ ꯆꯥꯔꯕ
ꯉꯁꯤꯗꯨ ꯉꯥ ꯊꯣꯡꯕ ꯇꯥꯔꯦ
ꯉꯔꯥꯡꯒꯤ ꯉꯥ ꯉꯔꯥꯡꯒꯤ ꯉꯥ ꯊꯣꯡꯕ ꯈꯥꯛꯆꯤꯟꯕ ꯃꯥꯜꯂꯦ
ꯉꯔꯥꯡꯒꯤ ꯉꯥ ꯊꯣꯡꯕꯗꯣ ꯑꯗꯨꯝ ꯉꯁꯤ ꯊꯣꯡꯖꯤꯟꯕꯅꯤꯗꯅ ꯑꯗꯨꯒ ꯑꯗꯨꯝ ꯆꯥꯔꯕ
ꯑꯣ ꯍꯥꯎꯔꯦ ꯑꯗꯨꯗꯤ
ꯍꯥꯎꯔꯦ ꯐꯖꯅ ꯆꯥꯊꯣꯛꯑꯦ ꯀꯥꯂꯦꯟ ꯑꯣꯏꯕꯅꯤꯅ ꯆꯥꯕꯕꯨꯗꯤ ꯌꯥꯝꯅ ꯆꯪꯗꯦ
ꯍ
ꯎꯝ
ꯀꯩꯒꯤ ꯑꯗꯨꯝ ꯃꯌꯥꯝ ꯆꯥꯎ ꯌꯥꯗ꯭ꯔꯣ
ꯃꯌꯥꯝꯕꯨꯗꯤ ꯆꯥꯕꯅꯦ ꯉꯔꯥꯡꯕꯨꯗꯤ ꯌꯥꯝ ꯆꯥꯗ꯭ꯔꯦ ꯉꯁꯤꯗꯤꯤ ꯃꯌꯥꯝ ꯆꯥꯏꯌꯦ ꯑꯗꯨ ꯈꯪꯗꯦ ꯏꯁꯥꯁꯦ ꯄꯩꯈꯥ ꯃꯌꯥꯁꯨ ꯅꯛꯁꯜꯂꯛꯑꯦ ꯀꯥꯂꯦꯟꯒꯁꯨ ꯑꯣꯏꯔꯦ ꯏꯄꯥꯗ ꯄꯥꯈꯠꯂꯦ ꯆꯥꯛꯀꯁꯦ ꯆꯥꯕ ꯌꯥꯗꯦ ꯀꯩꯒꯤꯅꯣ ꯈꯪ
ꯀꯥꯂꯦꯟ ꯃꯌꯥ ꯀꯥꯂꯦꯟ ꯑꯣꯏꯣꯏꯕꯁꯦ ꯆꯥꯅꯤꯡꯕ ꯊꯛꯅꯤꯡꯕꯗꯤ ꯌꯥꯝ ꯐꯥꯎꯕꯗꯤ ꯑꯣꯏꯗꯦ
ꯍꯣꯏ ꯌꯥꯝ ꯍꯥꯎꯕꯗꯤ ꯑꯣꯏꯗꯦ ꯑꯁ ꯉꯁꯤꯗꯤ ꯐꯣꯟꯗ ꯌꯦꯡꯕꯗ ꯄꯥꯎ ꯃꯌꯥꯝ ꯇꯥꯏ
ꯀꯔꯤ
ꯈꯪꯗꯦ ꯅꯨꯄꯥꯅ ꯅꯨꯄꯤ ꯍꯧꯖꯤꯤ ꯃꯥꯏ ꯅꯨꯄꯤꯗꯣ ꯂꯩꯅ ꯂꯩꯅ ꯑꯇꯣꯞꯄ ꯅꯨꯄꯤ ꯀꯣꯏꯕꯒꯤ ꯋꯥꯔꯤꯅꯆꯤꯡꯕ ꯑꯁ ꯈꯪꯗꯦꯗ ꯌꯥꯝ ꯅꯨꯡꯉꯥꯏꯇꯦ ꯑꯩꯈꯣꯏ ꯁꯃꯥꯖꯁꯤꯦ ꯊꯣꯛꯏ
ꯑꯗꯨꯕꯨ ꯑꯅꯧꯕ ꯋꯥꯔꯣ ꯍꯥꯟꯅꯗꯒꯤ ꯑꯗꯨꯝ ꯊꯣꯛꯇꯅ ꯂꯩꯔꯦꯕ ꯋꯥꯗꯨꯕꯣ
ꯑꯗꯨꯅꯦ ꯑꯗꯨ ꯈꯪꯗꯦ ꯈꯪꯖꯤꯜꯂꯨꯕꯗ ꯌꯥꯝꯅ ꯅꯨꯡꯉꯥꯏꯇꯕꯗꯣ ꯍꯥꯏꯕꯗꯤ ꯃꯥꯒꯤ ꯃꯥꯒꯤ ꯅꯨꯄꯤ ꯑꯗꯨꯗꯒꯤ ꯃꯥꯒꯤ ꯃꯆꯥ ꯀꯩꯀꯥꯗꯣ ꯂꯣꯏꯅ ꯌꯨꯝꯗꯨꯗ ꯂꯩꯔꯤꯅꯦꯕ ꯃꯥꯒꯤꯗꯃꯛꯇ ꯈꯜꯂꯒ ꯃꯣꯏ ꯊꯕꯛꯀ ꯁꯨꯃꯤꯟꯅꯗꯅ ꯆꯥꯃꯤꯟꯅꯗꯅ ꯃꯥꯏ ꯃꯆꯥꯗꯨꯣ ꯅꯨꯡꯁꯤꯗ꯭ꯔꯥ ꯈꯪꯗꯦ ꯑꯗꯨꯒ ꯑꯇꯣꯞꯄ ꯅꯨꯄꯤ ꯑꯃꯨꯛ ꯑꯣꯏꯣꯏ
ꯄꯦꯟꯊꯣꯛꯄ ꯉꯝꯗꯕ ꯄꯦꯟꯊꯣꯛꯄ ꯉꯝꯗꯕꯗꯒꯤ ꯀꯣꯏꯔꯦꯅꯦ
ꯍꯝꯕ
ꯀꯔꯤ ꯍꯦꯟꯒꯦ ꯈꯟꯗꯦ ꯃꯥꯒꯤ ꯌꯨꯝꯗ ꯂꯩꯕ ꯅꯨꯄꯤꯗꯨꯒ ꯂꯝꯨꯡꯝꯗ ꯂꯩꯕ ꯅꯨꯄꯤꯗꯨꯒ ꯀꯔꯤꯗꯕꯨ ꯈꯦꯠꯅꯕꯅꯣ
ꯑꯗꯨꯅꯦ ꯑꯁ ꯍꯋꯥꯏ ꯌꯥꯝ ꯅꯨꯡꯉꯥꯏꯇꯦ ꯀꯛꯅꯤꯡꯉꯦ
ꯇꯞꯁꯤꯔꯥ
ꯀꯛꯦ
ꯀꯄꯣ ꯌꯦꯡꯒꯦ ꯑꯗꯨꯗꯤ ꯇꯥꯔꯦ
ꯀꯩꯀꯩ ꯊꯕꯛ ꯇꯧꯗꯧ ꯂꯩꯒꯦ ꯉꯁꯤ
ꯉꯁꯤꯁꯦ ꯆꯥꯛ ꯊꯣꯡꯒꯅꯤ
ꯑꯂꯗ
ꯑꯗꯨꯒ ꯉꯔꯥꯡꯒꯤ ꯏꯕ ꯂꯣꯏꯗꯕꯗꯣ ꯂꯣꯏꯁꯥꯂꯥꯅꯤ
ꯑꯥ
ꯑꯗꯨꯗꯨꯒ ꯉꯥꯏꯍꯥꯛ ꯇꯨꯝꯕꯅꯤ
ꯎꯝ ꯇꯨꯝꯕꯗꯤ ꯑꯩꯈꯣꯏ ꯋꯥꯠꯄ ꯌꯥꯗꯦ
ꯇꯨꯝꯕ ꯋꯥꯠꯀꯗꯦ ꯇꯨꯝꯕ ꯂꯦꯞꯄꯗ ꯅꯥꯗꯣꯏꯅꯦ
ꯇ ꯂꯦ ꯄ ꯑꯗꯨ ꯋꯥ ꯍꯥꯏꯦ ꯅ
ꯇꯨꯝꯕꯅ ꯊꯋꯥꯏꯅꯦ
ꯑꯇꯩ ꯇꯧꯗ‌꯭ꯔꯗꯤ ꯑꯇꯩ ꯇꯧꯗꯅ ꯍꯤꯡꯕꯗꯤ ꯉꯝꯃꯤ ꯇꯨꯝꯗ꯭ꯔꯗꯤ ꯀꯔꯝꯅ ꯍꯤꯡꯒꯗ꯭ꯔꯣ
ꯇꯨꯝꯗ꯭ꯔꯗꯤ ꯍꯤꯡꯕ ꯉꯝꯗꯦ ꯑꯗꯨꯝ ꯇꯨꯝꯅꯤꯡ ꯑꯌꯨꯛꯁꯨ ꯇꯨꯝꯅꯤꯡꯉꯤ ꯅꯨꯃꯤꯗꯥꯡꯁꯨ ꯇꯨꯝꯅꯤꯡꯉꯤ ꯅꯨꯡꯊꯜꯁꯨ
ꯑꯗꯨꯝ ꯇꯨꯝꯅꯤꯡꯉꯅ ꯂꯩꯕ ꯍꯣꯏ ꯇꯨꯝ ꯃꯜꯂꯖꯨ ꯅꯥꯕꯅꯤ
ꯑꯗꯨꯅꯦ ꯅꯥ ꯑꯗꯨꯗꯤ ꯁꯥꯁꯨ ꯁꯥꯒꯠꯂꯛꯑꯦ ꯑꯗꯨꯗꯒꯤ ꯆꯥꯛꯁꯨ ꯆꯥꯁꯤꯜꯂꯒ ꯑꯗꯨꯝ ꯎꯏꯊꯔꯛꯑꯦꯕꯀꯣ ꯆꯥ ꯇꯨꯝꯁꯤꯜꯂꯛꯇꯕꯩꯗ ꯊꯨꯝꯃꯛꯛꯄꯩꯔ ꯒ꯭ꯌꯥꯟ ꯇꯥꯗꯦ ꯑꯗꯨꯝ ꯎꯏꯗ ꯎꯏꯔ ꯂꯩꯔꯦ
ꯈꯪꯗꯦꯗ ꯏꯕꯦꯝ ꯃꯈꯣꯏ ꯀꯩꯅꯣ ꯇꯧꯗ‌ꯣꯏꯖ‌ꯦ
ꯑꯗꯨꯅꯤ
ꯒ꯭ꯌꯥꯟ ꯑꯃ ꯃꯥꯥꯡꯉꯦꯍ‌ꯦ
ꯑꯁꯦꯡꯕ ꯒ꯭ꯌꯥꯟꯒ ꯇꯥꯁꯤꯜꯂꯛꯇ꯭ꯔꯦ ꯅꯪ ꯀꯣꯏꯕ ꯆꯠꯅꯤꯡꯗ꯭ꯔꯣ
ꯀꯣꯏꯕꯕꯨ ꯆꯠꯅꯤꯡꯗꯕ ꯀꯅꯥ ꯂꯩꯒꯦ
ꯑꯗꯨꯅꯤ ꯑꯁ ꯃꯤ ꯂꯣꯛꯇꯥꯛꯇꯒ ꯆꯠꯂꯦ ꯊꯝꯕꯥꯜ ꯌꯦꯡꯕ ꯊꯝꯕꯥꯜ ꯍ‌ꯦꯛꯄ ꯌꯥꯝ ꯆꯠꯅꯩꯌꯦ ꯆꯠꯅꯤꯡꯉꯦ ꯑꯁ ꯊꯝꯕꯥꯜꯗꯣ ꯍꯦꯛꯅꯤꯡꯉꯦ
ꯊꯝꯕꯥꯜꯒꯤꯗꯃꯛꯇ ꯍꯤꯡꯕ꯭ꯔꯥ ꯅꯪ
ꯅꯪ ꯁꯤꯒ ꯇꯣꯡꯅꯤꯡꯗ꯭ꯔꯣ
ꯍꯤ ꯇꯣꯡꯉꯦ ꯀꯩꯅꯣ ꯉꯥꯍꯥꯃꯨꯛ ꯀꯤꯕꯗ ꯑꯝꯇ‌ꯣꯏꯕ ꯊꯛ-ꯊꯛ-ꯊꯛ ꯍꯦꯛꯅꯤꯛꯑꯦ
ꯑꯗꯨꯅꯤ ꯍꯤ ꯇꯣꯡꯕꯗꯤ ꯊꯛ-ꯊꯛꯅꯤꯛ ꯑꯦ ꯑꯩꯅ ꯏꯁꯤꯡꯗꯨꯗ ꯄꯥꯏꯚꯝꯖꯨ ꯂꯩꯇꯒꯨꯝ
ꯀꯌꯥꯗꯤ ꯋꯥꯅ ꯈꯥꯡꯒ꯭ꯔ‌ꯦ
ꯑꯗꯨꯅꯦ
ꯀꯤꯗ‌ꯣꯔꯤꯅ‌ꯣ
ꯑꯩꯁꯨ ꯐꯝꯃꯝꯃꯤꯅꯦ ꯐꯝꯃꯒ ꯂꯩꯔꯝꯕ ꯑꯗꯨ ꯅꯪꯉꯣꯟꯗ ꯁꯨꯝꯇ ꯐꯣꯟ ꯇꯧꯔꯛꯄꯅꯤꯗ
ꯎꯝ ꯍꯧꯖꯤꯛꯁꯤꯕꯨ ꯀꯩ-ꯀꯩ ꯃꯊꯦꯟꯅ ꯍꯥꯎꯔꯤꯒꯦ
ꯍꯧꯖꯤꯛꯁꯦ ꯑꯁ ꯈꯪꯗꯦ ꯀꯥꯂꯦꯟ ꯑꯣꯏꯈꯜꯂꯛꯄꯅꯤꯅꯅꯦ ꯆꯥꯕ ꯊꯛꯄꯖ‌ꯦ ꯏꯌꯥ ꯌꯥꯗꯦ ꯃꯊꯦꯜꯖ‌ꯦ ꯑꯍꯥꯎꯕꯗꯣ ꯅꯣꯡꯃ-ꯅꯣꯡꯃꯩ ꯃꯈꯥ ꯄꯣꯜꯂ‌ꯦꯗꯨꯅꯤ ꯆꯥꯅꯤꯡꯕ ꯅꯨꯃꯤꯠꯇꯅ ꯍꯦꯟ-ꯍꯦꯟ ꯍꯥꯎꯔ‌ꯦꯗꯨꯅ
ꯑꯩ ꯁꯤꯔꯦꯗ ꯆꯥꯅꯤꯡꯗꯕ ꯆꯥꯅꯤꯡꯗꯕ ꯅꯨꯃꯤꯠꯇꯨꯅ ꯍꯥꯎꯇ꯭ꯔꯦ ꯆꯥꯅꯤꯡꯕ ꯅꯨꯃꯤꯠꯅ ꯍꯥꯎꯔꯦ
ꯍꯥꯎꯔꯦ ꯍꯣꯏ ꯍꯟꯖꯥꯡꯒꯤ ꯃꯈꯥꯗ ꯄꯣꯟꯗ꯭ꯔꯦ
ꯑꯩꯈꯣꯏ ꯃꯌꯥꯝ ꯂꯩꯃꯤꯟꯅꯩ ꯑꯥ
ꯑꯣꯝ
ꯈꯪꯗ‌ꯦꯗ ꯄꯨꯟꯁꯤ ꯌꯥꯝ ꯋꯥꯁꯜ ꯂꯦ ꯄꯨꯟꯁꯤ ꯌꯥꯎꯋꯥꯁꯜ ꯊꯜꯂꯛꯑꯦ ꯀꯩꯗꯧꯔꯒ ꯐꯗꯣꯏꯅꯣ ꯒ꯭ꯌꯥꯟ ꯇꯥꯥꯁꯜꯂꯛꯇ꯭ꯔꯦ ꯅꯣꯡꯃ ꯅꯣꯡꯃꯒꯤ ꯐꯔꯛꯀꯗ꯭ꯔꯥ ꯍꯥꯏꯔꯒ ꯅꯣꯡꯃ ꯅꯣꯡꯃꯒꯤ ꯋꯥꯁꯜ ꯈꯜꯂꯦ
ꯅꯣꯡꯃ ꯅꯣꯡꯃꯩ ꯑꯗꯨꯝ ꯑꯋꯥꯕ ꯃꯊꯪꯗ ꯑꯋꯥꯕ ꯑꯃ ꯊꯥ ꯑꯃꯩ ꯃꯊꯪꯗ ꯃꯊꯥ ꯄꯩꯈꯥꯒꯤ ꯑꯃꯨꯛ ꯅꯥꯕꯒꯤ ꯑꯃꯨꯛ ꯄꯩꯁꯥꯒꯤ ꯑꯃꯨꯛ ꯑꯁ
ꯑꯗꯨꯟ ꯃꯅꯤ ꯄꯂ‌ꯣꯕ꯭ꯂꯦꯝ
ꯌꯦꯁ ꯑꯗꯨꯅꯦꯕ
ꯄꯩꯁꯥ ꯆꯪꯉꯤ ꯊꯕꯛ ꯇꯧꯕꯗꯁꯨ ꯄꯩꯁꯥ ꯆꯪꯉꯤ
ꯑ ꯄꯩꯁꯥ ꯂꯩꯇ꯭ꯔꯗꯤ ꯄꯨꯝꯅꯃꯛ ꯂꯩꯇ꯭ꯔꯦ ꯍ
ꯐꯅꯦꯛꯀ ꯁꯥꯗ꯭ꯔ ꯃꯃꯥ ꯍꯣꯏ
ꯁꯥꯏꯌꯦ ꯃꯃꯥ ꯁꯥꯗꯦ ꯃꯃꯥ ꯁꯥꯗ‌ꯦ ꯏꯅꯥꯎꯄꯤ ꯁꯥꯏ
ꯑꯣ
ꯋꯥꯝ ꯄ꯭ꯂꯥꯏ ꯁꯥꯗꯦ ꯀꯩꯅꯣ ꯁꯥꯏ ꯂꯦꯟꯗꯤꯟꯗ ꯐꯦꯂꯒ ꯁꯥꯕꯅꯦ
ꯑꯣ
ꯀꯌꯥ ꯀꯌꯥꯃꯨꯛꯇꯤ ꯆꯠꯂꯤꯒꯦ ꯍꯧꯁꯦ
ꯑꯗꯨꯗꯣ ꯑꯗꯨꯝ ꯆꯥꯝꯃꯉꯥ ꯆꯥꯝꯃꯉꯥ ꯑꯗꯨꯃꯥꯏꯅ ꯑꯗꯨꯝ ꯌꯣꯟꯕ ꯀꯩꯅꯣꯝ ꯇꯧꯕꯅꯤ
ꯑꯣ ꯑꯗꯨꯗꯤ ꯑꯗꯨꯝ ꯐꯩꯅꯤ ꯐꯤꯒꯨꯝꯕꯗꯤ ꯌꯥꯎꯗꯕ꯭ꯔꯣ ꯐꯅꯦꯛ ꯈꯛꯇꯔꯣ
ꯐꯤꯒꯨꯝꯕꯁꯨ ꯑꯗꯨꯝ ꯌꯥꯎꯕꯅꯦ ꯐꯤ ꯑꯗꯨꯝ ꯈꯔ ꯍꯥꯞꯄ ꯈꯣꯠꯂꯒ ꯑꯗꯨꯝ ꯁꯥꯖꯟꯕꯁꯨ ꯌꯥꯎꯋꯦ ꯑꯗꯨꯒ ꯐꯅꯦꯛ ꯉꯥꯛꯇ ꯁꯥꯕꯁꯨ ꯌꯥꯎꯋꯦ
ꯍꯩꯌꯦ ꯅ ꯏꯅꯥꯎꯄꯤꯅ ꯁꯥꯔꯤꯅꯦꯕ ꯍꯩꯌꯦ ꯃꯥ ꯑꯗꯨ ꯀꯣꯏꯅ ꯍꯣꯠꯅꯩꯗꯣ
ꯍꯣꯏ ꯏꯅꯥꯎꯄꯤꯅ ꯁꯥꯕ
ꯎꯝ ꯑꯩꯈꯣꯏꯁꯦ ꯑꯩꯈꯣꯏ ꯃꯥ ꯁꯥꯔꯤꯌꯦ ꯐꯅꯨꯛ ꯁꯥꯔꯤꯌꯦ ꯑꯩꯈꯣꯏꯒꯤ ꯅꯃꯨꯀꯥ ꯁꯥꯥꯏꯌꯦ ꯅꯨꯡꯁꯒꯤꯗꯤ ꯂꯤꯁꯤꯡ ꯆꯥꯃꯉꯥꯗ ꯌꯣꯜꯂꯦ
ꯈꯨꯔꯈꯨꯜꯒꯤ
ꯑꯩꯈꯣꯏ ꯍꯣꯏ ꯊꯩꯕꯥꯛ ꯃꯨꯒꯥꯥꯗꯣ ꯑꯩꯈꯣꯏꯈꯔꯣꯏꯒꯤ
ꯑꯣ ꯑꯗꯨꯗꯤ ꯅꯣꯏ ꯌꯥꯝ ꯇꯥꯡꯉꯤꯅ ꯐꯅꯦꯛ ꯑꯗꯨꯗꯣ ꯑꯩꯈꯣꯏꯔꯣꯝꯗ ꯑꯃꯒ ꯆꯍꯨꯝ ꯑꯗꯨꯃꯥꯏꯅ ꯊꯥꯏꯌꯦꯕ
ꯑꯣ ꯅꯣꯏꯅ ꯑꯃꯨꯛ ꯑꯗꯨꯗꯥꯋꯥꯏꯗꯣ
ꯍꯣꯏ ꯍꯣꯏ ꯃꯥꯅꯗꯦ ꯍꯍꯣꯏ ꯁꯨꯔꯒ ꯌꯣꯟꯕꯗ ꯑꯃ ꯆꯥꯝꯃꯉꯥ ꯑꯗꯨꯃꯥꯏꯅ ꯊꯥꯕꯅꯦ ꯑꯗꯨꯒ ꯂꯦꯅꯤꯟꯁꯨ ꯈꯔ ꯃꯐꯝ ꯑꯃꯗ ꯆꯥꯝꯃꯔꯤ ꯌꯥꯡꯈꯩ ꯑꯗꯨꯃꯥꯏꯅ ꯊꯥꯕ ꯌꯥꯎꯋꯦ
ꯑꯣ
ꯂꯝ ꯂꯝꯒꯤ ꯃꯇꯨꯡ ꯏ ꯃꯇꯨꯡꯏꯟꯅ ꯄꯨꯕꯖꯥꯟ
ꯎꯝ ꯇꯥꯡꯖꯥꯅꯤ
ꯇꯌꯦ
ꯑꯩꯈꯣꯏꯒꯤꯁꯨ ꯐꯤꯒꯨꯝꯕꯗꯤ ꯍꯥꯞꯄꯦꯕꯀꯣ ꯐꯅ ꯐꯅꯦꯛ ꯁꯥꯕꯗ ꯑꯗꯨꯝ ꯑꯗꯣ ꯐꯤꯗꯤ ꯌꯣꯟꯗꯦꯕ ꯑꯗꯨꯒ ꯐꯅꯛꯇꯤ ꯌꯣꯜꯂꯦ
ꯑꯥ
ꯎꯝ ꯎ ꯑꯗꯨꯗꯤ ꯀꯌꯥ ꯀꯌꯥ ꯄꯤꯖꯥꯅꯣꯒꯤ
ꯐꯤꯗꯨ ꯂꯦꯅꯤꯟ ꯃꯁꯂꯥꯏ ꯃꯇꯨꯡ ꯏꯟꯅ ꯄꯤꯕꯅꯦ ꯑꯗꯨꯝ
ꯎꯝ ꯍꯣꯏ ꯃꯨꯀ ꯁꯨꯠꯀꯨꯝꯕꯗꯤ ꯆꯥꯛꯀꯧꯕꯒꯨꯝꯕ ꯆꯠꯄ ꯂꯥꯏ ꯈꯨꯔꯨꯝꯕꯒꯨꯝꯕ ꯆꯠꯄ ꯑꯗꯨꯒꯨꯝꯕꯗꯨꯅ ꯑꯅꯝꯕ ꯁꯦꯠꯅꯩꯩꯅ
ꯍꯣꯏ
ꯎꯝ
ꯈꯪꯗꯦꯗ ꯀꯩꯅꯣ ꯒ꯭ꯌꯥꯟ ꯇꯥꯗꯦ ꯂꯨꯍꯣꯡ ꯄꯟꯊꯥꯑꯅꯤ ꯄꯣꯠꯁꯨ ꯇꯥꯡꯉꯤ
ꯇꯥꯡꯉꯦ ꯑꯗꯨꯗꯒꯤ ꯑꯁ ꯐꯅꯦꯛ ꯐꯤꯔꯣꯜ ꯀꯩꯀꯥꯗꯤ ꯐꯖꯅ ꯁꯤꯠꯂꯝꯃꯅꯤ ꯑꯎꯟꯄꯣꯠꯀꯨꯝꯕ ꯂꯥꯡꯕ ꯈꯣꯠꯄ ꯇꯧꯕꯒꯤ
ꯃꯥꯅꯤ ꯃꯥ ꯃꯥꯏꯒꯤ ꯃꯇꯝ ꯃꯇꯝ ꯑꯗꯨꯅꯤ
ꯃꯥꯅꯤ ꯃꯇꯝ ꯃꯇꯝꯗꯨꯅꯤ ꯀꯃꯥꯏꯅ ꯇꯧꯗꯣꯏꯅꯣ ꯈꯪꯗꯦ
ꯇꯦ
ꯑꯩꯗꯤ ꯍꯩ
ꯑꯁ ꯌꯥꯝ ꯐꯩꯌꯦ ꯅꯪꯗꯤ ꯇꯝꯖꯜꯍꯧꯔꯤꯗꯣ ꯑꯩꯁꯨ ꯇꯝꯗꯤ ꯇꯝꯕ ꯍꯧꯔꯝꯃꯕꯅꯤ ꯃꯥ ꯌꯥꯝ ꯍꯩꯌꯦ ꯑꯗꯨꯗꯤ ꯋꯥꯡꯈꯩꯗꯤ
ꯃꯥꯅꯦ ꯐꯤꯁꯥ ꯂꯣꯟꯁꯥꯒꯤ ꯊꯕꯛ ꯍꯩꯇꯕ ꯂꯩꯇꯦ
ꯔꯥꯅꯤꯐꯨꯁꯨ ꯍꯩꯔꯅꯤ ꯑꯗꯨꯗꯤ ꯅꯪ ꯋꯥꯡꯈꯩ ꯐꯤ ꯍꯩꯔꯕꯅꯤꯅ
ꯎꯝ ꯔꯥꯅꯤꯅ ꯈꯤꯇꯪ ꯂꯨꯕꯅꯦ ꯃꯥꯗꯤ ꯍꯦꯟꯇꯣꯛ ꯍꯦꯟꯖꯤꯟ ꯑꯝꯇ ꯌꯥꯗꯕꯅꯦ
ꯑꯣ ꯑꯁ ꯑꯩꯁꯨ ꯍꯅꯤꯡꯉꯦ ꯁꯥꯕ ꯌꯥꯝꯅ ꯋꯥꯡꯈꯩ ꯐꯤ ꯀꯩꯀꯥ ꯔꯥꯅꯤ ꯐꯤ ꯀꯩꯀꯥꯗꯣ
ꯑꯕꯔ ꯀꯅꯥ ꯑꯗꯨ ꯇꯝꯖꯜꯂꯣ ꯇꯝꯕꯗ ꯈꯤꯇꯪꯗꯤ ꯂꯨꯅ ꯊꯣꯛꯄꯅꯤ
ꯎꯝ ꯅꯣꯏꯔꯣꯝꯗ ꯂꯥꯛꯑꯒ ꯇꯝꯒꯦ ꯍꯣꯏ ꯑꯗꯨ ꯅꯪ ꯊꯕꯛ ꯀꯩꯀꯥ ꯇꯧꯖꯔꯣ
ꯍꯣꯏ ꯍꯣꯏ ꯍꯣꯏ ꯊꯝꯃꯣ ꯊꯝꯃꯣ
ꯎꯝ ꯑꯃꯨꯛ ꯊꯝꯃꯒꯦ
ꯍꯣꯏ ꯍꯣꯏ